ꯍꯧꯖꯤꯛꯀꯤꯗꯣ ꯂꯣꯏꯁꯤꯟꯗꯕ ꯃꯥꯜꯂꯦ ꯀꯣ ꯂꯣꯏꯁꯤꯟꯗꯕ ꯃꯥꯜꯂꯦꯕ
ꯍꯥ
ꯂꯣꯏꯁꯤꯟꯗꯕ ꯃꯥꯜꯂꯦ ꯑꯗꯨꯒꯤꯗꯣ ꯑꯗꯣ ꯑꯩꯖꯨ ꯑꯦꯛꯖꯥꯝꯒꯤ ꯑꯣꯏꯗ꯭ꯔꯗꯤ ꯕꯦꯛꯀꯞꯀꯤ ꯍꯥꯏꯅ ꯊꯝꯕꯅꯤꯗ ꯂꯣꯠ
ꯗ‌ꯣꯡꯒꯥꯏꯂꯣꯡꯗꯣ ꯃꯛ ꯀꯔꯤꯔꯥ ꯑꯃꯨꯛꯀ ꯎꯝ ꯂꯥꯏꯔꯤꯛꯁꯦ ꯇꯝꯒꯗ꯭ꯔꯥ ꯈꯪꯗꯦꯕ ꯄꯥꯎ ꯐꯥꯎꯅꯕ꯭ꯔꯣ ꯕꯛ ꯍꯣꯏ
ꯄꯤ ꯑꯦꯁ ꯗꯤꯔꯣ
ꯑꯥ
ꯈꯪꯗꯦ ꯑꯩ ꯍꯟꯗꯛꯇꯤ ꯐꯥꯎꯅꯗꯦ
ꯀꯔꯤꯔ ꯈꯪꯗꯦꯅꯦ ꯃꯥꯖꯨ
ꯊꯕꯛ ꯇꯧꯒꯗꯧꯕ ꯃꯥꯜꯂꯦ ꯍꯟꯗꯛꯇꯤ
ꯊꯕꯛ ꯍꯥꯏꯔꯣ
ꯑꯥ ꯄ꯭ꯔꯥꯏꯚꯦꯠ ꯃꯣꯏꯗꯤ ꯑꯗꯨꯝ ꯄ꯭ꯔꯥꯏꯚꯦꯠ ꯖꯣꯕ ꯑꯗꯨꯝ ꯐꯪꯕꯅꯦꯕ
ꯑꯥ
ꯀꯝꯄ꯭ꯌꯨꯇ꯭ꯔꯒꯤꯗꯤꯀꯣ ꯀꯝꯄꯅꯤꯗ ꯀꯝꯄꯅꯤꯒꯤ ꯊꯕꯛ ꯗꯨꯝ ꯐꯪꯕꯅꯤ ꯑꯥ
ꯀꯦꯝꯄꯁ ꯔꯤꯀ꯭ꯌꯨꯠꯃꯦꯟ ꯂꯥꯛꯄꯗꯣ ꯀꯣꯂꯦꯖꯇ
ꯀꯝꯄꯅꯤ ꯑꯆꯧꯕ ꯑꯆꯧ ꯑꯆꯧꯕꯁꯤꯡꯅ ꯂꯧꯕ ꯂꯥꯛꯄꯅꯦꯕ ꯃꯣꯏꯕꯨ ꯑꯦꯛꯖꯥꯝꯄꯜ ꯒꯨꯒꯜꯒꯨꯝꯕ ꯑꯦꯃꯦꯖꯣꯟ ꯐꯦꯁꯕꯨꯛꯀꯨꯝꯕ ꯑꯗꯩ ꯑꯁꯤꯒꯨꯝꯕ ꯁꯤꯡꯁꯤꯅ ꯂꯥꯛꯑꯒ ꯕꯦꯠꯁ ꯏꯁꯇꯨꯗꯦꯟꯗ ꯔꯤꯀ꯭ꯌꯨꯏꯠ ꯇꯧꯕꯅꯦ ꯃꯣꯏꯅ ꯂꯧꯕꯅꯦꯕ
ꯑꯗꯨꯒ ꯁꯤꯂꯔꯤꯁꯨ ꯂꯥꯛꯈ ꯑꯅꯤ- ꯑꯍꯨꯝ ꯑꯗꯨꯝ ꯄꯤꯕꯅꯦ
ꯅꯍꯩ ꯌꯥꯏ ꯌꯥꯏ ꯃꯣꯏꯒꯤ ꯀꯔꯤꯔ ꯁꯕꯖꯦꯛꯁꯦ ꯌꯥꯝ ꯂꯨꯕꯗꯤ
ꯂꯨꯗꯦꯗ ꯃꯣꯏꯒꯤꯗꯤ ꯕꯤ ꯇꯦꯛꯇꯤ ꯂꯨꯕꯅꯦ
ꯑꯣꯑꯥ
ꯑꯦꯝ ꯁꯤ ꯑꯦꯗꯤ ꯂꯨꯗꯦꯕ ꯃꯥꯗꯤ ꯀꯝꯄ꯭ꯌꯨꯇꯔꯒꯤ ꯈꯛꯅꯤꯅ
ꯑꯥꯁ ꯑꯗꯨ ꯑꯗꯣ ꯍꯧꯖꯤꯛ ꯐꯥꯎ ꯃꯣꯢ ꯍꯧꯖꯤꯛ ꯐꯥꯎ ꯃꯩꯇꯩꯂꯣꯟꯗ ꯂꯨꯕꯒ ꯀꯔꯤꯔꯥ ꯈꯪꯗꯦꯗꯥ ꯗꯤꯐ꯭ꯔꯦꯟꯁꯇꯣ ꯑꯩ ꯍꯧꯖꯤꯛꯐꯥꯎ ꯈꯪꯗ꯭ꯔꯤꯅꯦ
ꯂꯨꯕ ꯍꯥꯏꯕꯗꯤ ꯋꯥꯕꯗꯣ
ꯗꯤꯐꯤꯀ꯭ꯜ ꯑꯣꯢꯕꯗꯨꯔꯥ
ꯑꯥ ꯂꯥꯏꯕꯁꯤꯅ ꯂꯥꯏꯕ
ꯑꯣꯑꯣ ꯆꯥꯆꯥꯆꯥ
ꯃꯥꯖꯨ ꯈꯪꯗꯦ ꯃꯄꯥꯟꯂꯣꯝꯗ ꯒꯨꯝꯕ ꯅꯠꯇ꯭ꯔꯒ ꯀꯩꯅꯣꯗ ꯑꯦꯝ ꯕꯤ ꯑꯦ ꯑꯃꯨꯛ ꯆꯠꯊꯁꯤꯔꯅ ꯈꯜꯂꯤꯕ ꯃꯥꯜꯂꯦ ꯑꯩꯅ ꯑꯗꯣ ꯑꯦꯝ ꯕꯤ ꯑꯦꯗꯤ ꯄꯩꯁꯥ ꯌꯥꯝ ꯇꯤꯡꯕꯅꯦꯕ
ꯑꯪꯑ
ꯄꯩꯁꯥꯗꯣ ꯇꯤꯡꯕ ꯍꯥꯏꯕꯁꯦ ꯅꯣꯔꯃꯦꯜꯗꯀꯣ
ꯎꯝ
ꯇ꯭ꯋꯦꯟꯇꯤ ꯊꯥꯔꯇꯤ ꯂꯥꯛꯁ ꯇꯤꯡꯕꯅꯦꯕ ꯀꯣꯔꯁꯇ
ꯑꯗꯨ ꯔꯤꯇꯥꯔꯟ ꯂꯥꯛꯄꯁꯤꯁꯨ ꯑꯗꯨꯝ ꯇ꯭ꯋꯦꯟꯇꯤ ꯊꯥꯔꯇꯤ ꯂꯥꯛꯁ ꯄꯔ ꯏꯌꯥꯔ ꯂꯥꯛꯄꯅꯤ
ꯃꯥꯑꯦꯝ ꯕꯤ ꯑꯦ ꯂꯣꯏꯔꯗꯤ
ꯎꯪ ꯑꯦꯝ ꯕꯤ ꯑꯦ ꯂꯣꯏꯔꯒ ꯑꯦꯝꯕꯤ ꯑꯦ ꯂꯣꯏꯕꯗꯨ ꯑꯥꯑ ꯃꯣꯏꯒꯤ ꯀꯣꯂꯦꯖꯇꯁꯨ ꯂꯩꯔꯦ ꯑꯦꯛꯖꯥꯝꯄꯜ ꯇꯣꯞ ꯀꯣꯂꯦꯖꯇ ꯑꯣꯏꯔꯗꯤ ꯊꯕꯛꯇꯨ ꯏꯂꯥꯏ- ꯂꯥꯏꯅ ꯐꯪꯒꯅꯤ
ꯑꯗꯨꯅ ꯅꯠꯇꯕꯤꯗ ꯇꯧꯔꯗꯤ ꯇꯣꯞ ꯀꯣꯂꯦꯖꯁꯤꯡꯒꯤ ꯇꯨꯋꯤꯁꯟ ꯐꯤꯁꯤꯅ ꯑꯃꯨꯛ ꯐꯤꯐꯇꯤ ꯁꯤꯛꯁꯇꯤ ꯂꯥꯛ ꯑꯣꯏꯕ ꯀꯣꯔꯁꯇꯀꯣ
ꯐꯖꯔꯦꯍꯦ
ꯎꯝ ꯗꯨꯃꯥꯏꯅ ꯇꯧꯕꯅꯦ ꯃꯣꯏꯒꯤꯗꯤ ꯑꯦꯝ ꯕꯤ ꯑꯦꯒꯤꯗꯤ ꯃꯣꯁ ꯋꯥꯟ ꯑꯣꯐ ꯗ ꯃꯣꯁ ꯑꯦꯛꯁꯄꯦꯟꯁꯤꯞ ꯀꯣꯔꯁ ꯄ꯭ꯔꯥꯏꯕꯦꯠ ꯀꯣꯂꯦꯖꯇ ꯑꯣꯏꯔꯗꯤ ꯀ꯭ꯔꯣꯔ ꯀ꯭ꯔꯣꯔ ꯑꯗꯨꯝ ꯆꯪꯕꯅꯦ ꯍꯧꯖꯤꯛ ꯍꯥꯏꯔꯤꯕ ꯋꯥꯔꯤꯁꯤꯗꯤ ꯒꯣꯕꯔꯃꯦꯟ ꯀꯣꯂꯦꯖꯀꯤꯅꯤꯕ ꯒꯣꯕꯔꯃꯦꯟ ꯀꯣꯂꯦꯖꯀꯤ ꯑꯦꯝ ꯕꯤ ꯑꯦꯗꯅꯦꯕ
ꯑꯁ ꯑꯗꯨ ꯃꯥ ꯉꯝꯒꯗꯔꯥ ꯃꯣꯏꯒꯤ ꯐꯦꯃꯤꯂꯤꯅ ꯁꯞꯄꯣꯔꯠ ꯇꯧꯕ ꯉꯝꯒꯗꯔꯥ
ꯎꯝ ꯑꯗꯨꯒꯤꯅꯦ ꯃꯥ ꯕꯤ ꯕꯤꯑꯦ ꯈꯛꯇ ꯇꯧꯔꯒ ꯇꯣꯛꯄꯗꯣ
ꯒꯣꯕ꯭ꯔꯃꯦꯟ ꯀꯣꯂꯦꯖ ꯈꯔ ꯑꯍꯣꯡꯕꯁꯤꯡꯁꯤꯁꯨ ꯑꯗꯨꯝ ꯂꯥꯛ ꯇꯔꯥꯒꯨꯝꯕꯗ ꯂꯣꯏꯁꯤꯟꯕ ꯂꯩꯗꯤ ꯂꯩꯌꯦꯕ ꯀꯣꯔꯁꯇꯣ ꯇꯤꯌꯔ ꯇꯨ ꯀꯣꯂꯦꯖꯇꯀꯣ ꯑꯗꯨꯒꯨꯝꯕꯗꯨ ꯃꯥ ꯆꯠꯅꯤꯡꯗꯦ ꯍꯥꯏꯌꯦ ꯆꯠꯅꯤꯡ ꯃꯥꯅ ꯆꯠꯅꯤꯡꯕꯗꯤ ꯍꯣꯏ ꯇꯣꯞ ꯀꯣꯂꯦꯖꯇ ꯑꯣꯏꯅ ꯆꯠꯅꯤꯡꯉꯦ ꯍꯥꯏ ꯑꯗꯨꯒꯤ ꯑꯗꯨꯒꯤ ꯀꯣꯂꯦꯖ ꯑꯦꯝ ꯕꯤ ꯑꯦ ꯆꯠꯊꯗꯕꯅꯦ ꯍꯥꯏꯌꯦ
ꯒꯣꯕꯔꯃꯦꯟ ꯀꯣꯂꯦꯖꯁꯤꯡꯗꯗꯤ ꯃꯥ ꯇꯧꯅꯤꯡꯗꯦ ꯍꯥꯏꯌꯦꯕ ꯄ꯭ꯔꯥꯏꯚꯦꯠ ꯒꯣꯔꯃꯦꯟ ꯑꯣꯏꯔꯁꯨ ꯑꯥꯏ ꯑꯥꯏ ꯑꯦꯝꯁꯀꯨꯝꯕꯗꯀꯣ ꯆꯠꯅꯤꯡꯉꯦ ꯍꯥꯏꯌꯦ ꯑꯩ ꯑꯥꯏ ꯑꯥꯏ ꯑꯦꯝꯁꯀꯤꯗꯤ ꯑꯦꯟꯇ꯭ꯔꯥꯟꯁ ꯇꯦꯁ ꯑꯃꯨꯛ ꯂꯩꯌꯦꯕ ꯃꯣꯏꯒꯤ ꯈ꯭ꯔꯥꯂꯨꯕꯅꯦꯕ ꯗꯣꯛꯇꯔꯁꯤꯡꯁꯨ ꯒꯣꯕꯔꯃꯦꯟꯒꯤꯗꯤ ꯐ꯭ꯔꯤꯅꯤꯅ ꯔꯤꯝꯁꯇ ꯖꯤꯅꯤꯝꯁꯒꯤ ꯗꯠ ꯗꯣꯛꯇꯔ ꯇ꯭ꯔꯦꯅꯤꯡ ꯑꯦꯝ ꯕꯤ ꯕꯤ ꯑꯦꯁ ꯇ꯭ꯔꯦꯅꯤꯡ ꯇꯧꯔꯗꯤ ꯐ꯭ꯔꯤꯅꯦꯕ ꯑꯗꯨ
ꯄ꯭ꯔꯥꯏꯕꯦꯠꯇ ꯇꯧꯒꯦ ꯍꯥꯏꯔꯗꯤ ꯀ꯭ꯔꯣꯔ ꯀ꯭ꯔꯣꯔꯅꯦꯕ ꯗꯣꯛꯇꯔꯒꯤꯁꯨ
ꯎꯝ ꯑꯦꯝꯕꯤꯁꯟꯗꯤ ꯆꯥꯎꯋꯤꯀꯣ ꯃꯥꯁꯨ
ꯎꯝ ꯆꯥꯎꯕꯅꯦ ꯈꯣꯏꯒꯤ ꯏꯌꯥꯝꯕ ꯂꯩꯈꯤꯗꯕꯗꯣ ꯄꯥꯎꯉꯝꯋꯣꯟꯅꯨꯡꯗꯣ
ꯎꯝ
ꯑꯗꯨꯁꯨ ꯑꯦꯝ ꯕꯤ ꯑꯦ ꯅꯦ
ꯑꯣ
ꯃꯥꯗꯤ ꯏꯆꯝ ꯆꯝꯕ ꯀꯣꯂꯦꯖꯇ ꯇꯧꯕꯀꯣ ꯑꯗꯨꯁꯨ ꯂꯥꯛ ꯀꯨꯟꯒꯨꯝꯕ ꯆꯪꯕꯅꯦꯕ꯫
ꯎꯝ
ꯑꯩꯈꯣꯏꯒꯤ ꯑꯦꯝ ꯑꯦꯜ ꯑꯦ ꯑꯩꯈꯣꯏꯒꯤ ꯑꯦꯝ ꯑꯦꯜ ꯑꯦ꯫ ꯀ꯭ꯔꯣꯄꯁꯨ ꯑꯦꯝ ꯕꯤ ꯑꯦ ꯅꯦ ꯫
ꯑꯣ
ꯏꯅꯥꯛ ꯈꯨꯟꯕꯁꯤꯡꯒꯤ꯫ ꯁꯕꯖꯦꯛꯅꯤꯗ ꯑꯦꯝ ꯕꯤ ꯑꯦꯗꯤ ꯄꯤꯁꯥ ꯄꯥꯏꯕ ꯈꯛꯇꯅ ꯇꯝꯕ ꯐꯪꯕꯅꯤ꯫ ꯀꯣꯂꯦꯖ ꯐꯠꯇꯕ ꯑꯣꯏꯔꯗꯤ ꯑꯗꯨꯝ ꯀꯥꯕ ꯌꯥꯏ ꯑꯗꯣ꯫ ꯀꯣꯂꯦꯖ ꯑꯐꯥꯕꯗ ꯑꯦꯝ ꯕꯤ ꯑꯦ ꯇꯧꯒꯦ ꯍꯥꯏꯔꯗꯤ ꯄꯩꯁꯥ ꯄꯥꯏꯕ꯫ ꯁꯤꯅ ꯇꯧꯒꯗꯕꯅꯦ ꯂꯔꯤꯛ ꯍꯩꯕ ꯑꯣꯏꯔ ꯈꯛꯇꯅ ꯑꯣꯏꯕ ꯌꯥꯗꯦꯕ꯫
ꯎꯝ꯫
ꯈꯪꯗ꯭ꯔꯦꯗ
ꯑꯩꯖꯨ ꯂꯣ ꯍꯥꯏꯔꯁꯨ ꯀ꯭ꯔꯤꯃꯤꯅꯦꯜ ꯂꯣꯗꯥ ꯆꯠꯇꯕꯤꯗꯀꯣ꯫ ꯀꯣꯔ ꯀꯣꯔꯄꯔꯦꯠ ꯇꯣꯗꯥ ꯑꯣꯏꯅ ꯆꯠꯀꯅꯤ ꯑꯩꯗꯤ꯫ ꯕꯤꯖꯤꯅꯦꯁꯀꯤꯗꯥ ꯫
ꯍꯥꯇꯧꯔꯣ ꯐꯖꯥꯅ ꯇꯧꯔꯣ꯫
ꯁ꯭ꯄꯣꯔꯠꯁ ꯂꯣ ꯍꯥꯏꯕꯁꯨ ꯂꯩꯌꯦꯕ꯫ ꯑꯗꯨꯒ ꯄꯨꯜꯂꯒ ꯀꯣ꯫ ꯁꯄꯣꯔꯠꯁ ꯂꯣ ꯍꯥꯏꯔꯗꯤ꯫ ꯑꯦꯛꯖꯝꯄꯜ ꯄ꯭ꯂꯦꯌꯔ ꯑꯃꯁꯦ ꯗꯣꯞꯄꯤꯡ꯫ ꯗ꯭ꯔꯛ ꯁꯤꯖꯤꯟꯅꯔꯦ ꯍꯥꯏꯕꯒꯤ ꯀꯦꯁꯇꯒꯨꯝꯕ꯫ ꯃꯥꯅ ꯁꯤꯖꯤꯟꯅꯗꯦ ꯑꯦꯁꯣꯁꯤꯁꯟ ꯈꯣꯏꯅ ꯁꯤꯖꯤꯟꯅꯩ ꯍꯥꯏꯅ ꯀꯦꯁ ꯇꯧꯔꯛꯄꯗꯣ ꯗꯣ ꯀꯣꯔꯠꯇ ꯈꯠꯅꯕꯒꯨꯝꯕ ꯅꯠꯇ꯭ꯔꯒ ꯀꯟꯇ꯭ꯔꯦꯛꯀꯤ ꯃꯇꯥꯡꯗ ꯂꯤꯛ ꯑꯃꯒꯤ ꯂꯤꯛ ꯑꯃꯒ ꯄ꯭ꯂꯦꯌꯔ ꯑꯃꯒ ꯀꯟꯇ꯭ꯔꯦꯛꯀꯤ ꯃꯇꯥꯡꯗ ꯅꯠꯇ꯭ꯔꯒ ꯄ꯭ꯂꯦꯌꯔ ꯑꯃꯅ ꯑꯦꯗꯤꯗꯁꯀ ꯁꯥꯏꯟ ꯑꯥ ꯀꯟꯇ꯭ꯔꯦꯛ ꯑꯃꯒꯤ ꯁꯄꯣꯟꯁꯔ ꯇꯧꯔꯒ ꯀꯟꯇ꯭ꯔꯦꯛ ꯇꯧꯕꯗꯣ ꯑꯗꯨꯒꯤ ꯃꯇꯥꯡꯗ ꯄ꯭ꯔꯣꯕ꯭ꯂꯦꯝ ꯊꯣꯛꯄꯒꯨꯝꯕꯗꯀꯣ ꯑꯗ ꯀꯣꯔꯠꯇ ꯑꯗꯨꯝ ꯆꯥꯠꯂꯦꯕ ꯄꯣꯠꯁ ꯂꯣ ꯍꯥꯏꯅ ꯃꯅꯤꯄꯣꯔꯗꯗꯤ ꯀꯩꯅꯣꯒꯤ ꯇꯧꯗꯦꯗ ꯑꯌꯥꯝꯕ ꯐꯦꯃꯤꯂꯤꯒꯤ ꯐꯦꯃꯤꯂꯤ ꯂꯣ ꯑꯗꯨꯒ ꯂꯦꯟ ꯗꯤꯁꯄ꯭ꯌꯨꯠ ꯀꯣ
ꯎꯝ
ꯗꯤꯚꯣꯔꯁꯀꯤꯒꯨꯝꯕ ꯌꯥꯝꯕꯅꯦꯕ ꯃꯅꯤꯄꯨꯔꯗ ꯀꯣꯄꯔꯦꯠ ꯂꯣꯝꯒꯤꯗꯤ ꯌꯥꯝꯅ꯫ ꯍꯥꯏꯗꯤ ꯕꯤꯖꯤꯅꯦꯁ꯫ ꯒꯤ ꯌꯥꯝ ꯂꯩꯇꯕꯅꯤꯅꯀꯣ꯫ ꯏꯟꯇꯔꯂꯦꯛꯆꯨꯋꯦꯜ ꯄ꯭ꯔꯣꯄꯔꯇꯤ ꯃꯇꯥꯡꯗꯒꯨꯝꯕ꯫ ꯇꯧꯗꯦ ꯇꯧꯗꯦ ꯑꯩꯈꯣꯏꯗꯗꯤ꯫ ꯁꯤ ꯂꯣꯏꯔꯒꯗꯤ ꯇꯨꯝꯃꯒꯦꯔꯣ꯫
ꯑꯁ ꯉꯍꯥꯛꯇꯪ ꯐꯣꯟ ꯌꯦꯡꯂꯒ ꯀꯔꯤꯔꯥ꯫
ꯎꯝ꯫ ꯄꯣꯊꯔꯣ꯫ ꯎꯝ꯫
ꯍꯌꯦꯡ ꯈꯛꯇ ꯉꯥꯏꯕꯅꯦ ꯍꯟꯗꯛꯁꯦ꯫ ꯈꯔ ꯉꯟꯅ ꯍꯧꯒꯠꯇ꯭ꯔꯗꯤ ꯌꯥꯔꯔꯣꯏ ꯍꯟꯗꯛꯁꯦ ꯑꯩ꯫ ꯑꯦꯂꯥꯔꯝ ꯊꯝꯃꯒ ꯑꯗꯨꯝ ꯇꯨꯝꯕꯅꯦꯕ꯫
ꯎꯝ꯫
ꯅꯠꯇ꯭ꯔꯗꯤ ꯑꯁ ꯑꯌꯨꯛꯇ ꯀꯔꯤꯔ ꯅꯨꯡꯗꯥꯡꯗ ꯂꯥꯏꯔꯤꯛ ꯈꯔ ꯌꯦꯡꯉꯒ꯫ ꯑꯌꯨꯛꯇ ꯀꯔꯤꯔꯥ ꯈꯔ ꯔꯤꯚꯥꯏꯁ ꯇꯧꯗ꯭ꯔꯗꯤ ꯂꯣꯏ ꯀꯧꯕꯅꯦꯕ ꯑꯩꯈꯣꯏ꯫ ꯃꯦꯃꯣꯔꯤ ꯑꯩ ꯃꯦꯃꯣꯔꯤꯁꯦ ꯂꯥꯁꯇꯤꯡ ꯑꯣꯏꯗ꯭ꯔꯦꯕ꯫
ꯎꯝ꯫
ꯀꯨꯏꯅ ꯆꯠꯇ꯭ꯔꯦꯕ꯫
ꯎꯝ꯫
ꯑꯗꯒꯤ꯫ ꯀꯔꯤꯔ ꯈꯔ ꯇꯧꯗ꯭ꯔꯗꯤ ꯃꯦꯃꯣꯔꯤꯁꯦ ꯑꯗꯨꯝ ꯃꯥꯡꯉꯦꯕ ꯄꯥꯕꯈꯩꯗꯣ ꯑꯗꯨꯝ ꯂꯣꯏ ꯃꯨꯛꯀ ꯀꯥꯎꯕꯗꯣ꯫
ꯑꯗꯨꯝ ꯇꯧꯑꯦꯕ꯫ ꯅꯪꯗꯤ ꯑꯗꯨꯝ ꯂꯩꯒꯗ꯭ꯔꯣ꯫